ꯍꯜꯂꯣ
ꯎꯝ ꯇꯥꯏꯌꯦ
ꯇꯥꯏꯀꯣ
ꯎꯝ
ꯍꯜꯂꯣ
ꯍꯣꯏ ꯇꯥꯏꯌꯦꯕ
ꯑꯣ ꯅꯪꯒꯤ ꯈꯣꯟꯖꯦꯜꯁꯦ ꯀꯟꯗ
ꯍꯥꯥ
ꯐꯖꯅ ꯇꯥꯗꯕ꯭ꯔ‌ꯣ ꯇꯥꯔꯦ ꯇꯥꯔꯦ
ꯑꯁ ꯑꯩ ꯃꯈꯣꯟ
ꯀꯣꯟ ꯑꯃꯨꯛ ꯇꯥꯏ ꯑꯩ ꯑꯩ ꯚ‌ꯣꯂ꯭ꯌꯨꯝ ꯈꯔ ꯀꯟꯅ ꯊꯝꯗ꯭ꯔꯗꯤ ꯇꯥꯗꯕ ꯊꯝꯃꯗꯤ ꯑꯃꯨꯛ ꯇꯥꯗꯕ ꯑꯦ
ꯑꯣ
ꯗꯨꯒ ꯊꯝꯃꯗꯤ ꯅꯪ ꯅꯪꯒꯤ ꯅꯈꯣꯟ ꯇꯥꯏ ꯑꯃꯨꯛ ꯍꯥꯏꯕ
ꯈꯪꯗꯦ ꯇꯧꯏꯖꯦ
ꯂꯥꯎꯔꯒ ꯍꯥꯏꯔꯣ
ꯍꯣꯏ ꯑꯩ ꯂꯥꯎꯔꯒ ꯇꯧꯔꯛ ꯍꯥ
ꯀꯩꯗꯧꯔꯤꯅꯣ ꯍꯧꯖꯤꯛꯇꯤ
ꯑꯁ ꯍꯤꯞꯂꯒ ꯂꯩ ꯍꯨꯖꯤꯛꯐꯥꯎ
ꯑꯣ ꯅꯪ ꯀꯣꯂꯦꯖ ꯀꯥꯏ ꯍꯥꯏꯀꯣ
ꯍꯣꯏ
ꯑꯗ‌ꯣ ꯍꯟꯗꯛꯇꯤ ꯀꯥꯗ꯭ꯔꯦ
ꯅꯪꯗꯤ ꯅꯪ ꯂꯣꯢ ꯂꯣꯏꯈ꯭ꯔꯦꯀꯣ ꯍꯜꯂꯣ
ꯍꯥꯥ
ꯅꯪꯗꯤ ꯂꯣꯏꯈ꯭ꯔꯦꯀꯣ
ꯂꯣꯏꯔꯦ ꯍꯣꯢꯠ
ꯑꯗꯣ ꯍꯟꯗꯛ ꯀ꯭ꯂꯥꯁ ꯆꯠꯄ꯭ꯔꯥ ꯅꯠꯇ꯭ꯔꯒ ꯑꯦꯛꯖꯥꯝꯔ
ꯅꯇꯦ ꯍꯦ ꯍꯧꯖꯤꯛ
ꯍꯧꯖꯤꯛꯀꯥꯟ ꯁꯨꯇꯤ ꯂꯩꯌꯦ ꯑꯣ ꯑꯩꯁꯨ ꯑꯃꯨꯛ ꯆꯠꯅꯤꯡꯉꯥꯏ ꯂꯩꯅꯦ ꯀꯣꯂꯦꯖꯇ ꯍꯥꯏꯗꯤ ꯑꯩꯒꯤ ꯃꯥꯔꯛꯁꯤꯠꯀꯨꯝꯕ ꯁꯦꯝꯗꯣꯛꯅꯤꯉꯥꯏ ꯀꯣ
ꯑꯣ
ꯗꯔꯀꯥꯔ ꯂꯩꯕ ꯑꯃꯨꯛ ꯑꯦꯛꯆꯦꯟꯖ ꯇꯧꯋꯣ ꯍꯥꯏꯌꯦ ꯑꯣꯅꯔꯁꯇ ꯂꯧꯕꯗꯨꯒ ꯑꯈꯣꯏꯅ ꯊ꯭ꯔꯤ ꯌꯔꯁ ꯈꯛꯇ ꯇꯝꯕꯒꯤ
ꯑꯗꯣ ꯑꯣꯅꯔꯁꯤꯡꯗꯣ ꯑꯃꯨꯛ ꯁꯦꯝꯗꯣꯛꯅꯤꯉꯥꯏ ꯍꯥꯏꯕ
ꯑꯣ
ꯀ꯭ꯔꯤ ꯀ꯭ꯔꯤ ꯇꯧꯔ ꯂꯩꯕ꯭ꯔꯣ ꯅꯪꯒꯤ
ꯑꯩꯗꯤ ꯑꯗꯨꯝ ꯂꯩꯌꯦꯗ
ꯅꯪꯁꯨ ꯆꯤꯡ ꯃꯅꯥꯛ
ꯇꯝꯗ ꯂꯩꯕꯒꯤꯔ ꯍꯣꯢ
ꯅꯇꯣꯝꯗ꯭ꯔ ꯅꯠꯇ꯭ꯔꯒ ꯅꯪ ꯏꯃꯥꯟꯅꯕꯁꯤꯡ ꯂꯩꯕ꯭ꯔꯥ
ꯇꯦ ꯑꯩ ꯕꯣꯔꯗꯤꯡꯗ ꯂꯩꯕ
ꯅꯪꯔ
ꯎꯝ
ꯋꯥꯔꯗꯦꯟ ꯑꯣꯏꯕꯒꯤꯔ
ꯍꯣꯏ
ꯅꯨꯡꯉꯥꯏꯔꯝꯒꯅꯤꯗ
ꯑꯩꯗꯨ ꯀꯣꯂꯦꯁ ꯊꯥꯔꯠ ꯏꯌꯔꯗꯒꯤ ꯑꯗꯨꯝ ꯋꯥꯔꯗꯦꯟ ꯇꯧꯕ ꯍꯧꯔꯦꯕ ꯑꯗꯨꯒ ꯑꯃꯨꯛ ꯍꯟꯗꯛꯀꯤ ꯗꯤꯁ ꯏꯌꯔꯁꯨ ꯑꯃꯨꯛ ꯇꯧꯕ ꯑꯗꯨ ꯅꯦꯛꯁ ꯏꯌꯔꯗꯤ ꯇꯧꯔꯔꯣꯏꯗ
ꯊꯕꯛ ꯂꯩꯕꯗꯤ ꯑꯗꯨꯝ ꯅꯨꯡꯉꯥꯏꯈ꯭ꯔꯦꯗ
ꯍꯥꯏꯗꯤ ꯑꯣ ꯄꯩꯁꯥꯗꯣ ꯄꯤꯛꯄ
ꯄꯩꯁꯥ ꯄꯤꯛꯄꯒꯤ ꯂꯩꯅꯤꯡꯗ꯭ꯔꯦ
ꯋꯥꯕꯗꯤ ꯋꯥꯔꯝ
ꯉꯣꯏꯗ ꯃꯔꯛ ꯃꯔꯛ ꯋꯥꯥꯏꯌꯦ ꯃꯔꯛ ꯃꯔꯛ ꯅꯨꯉꯥꯏꯌꯦ ꯑꯗꯨꯕꯨ ꯃꯣꯔꯗ꯭ꯔꯦꯟ ꯑꯣꯏꯕꯁꯦ ꯑꯁ ꯌꯥꯝ ꯔꯦꯁꯄꯣꯟꯁ ꯁꯤꯕꯜ ꯆꯥꯎꯕꯅꯤꯅꯀꯣ
ꯎꯝ
ꯋꯥꯏꯗ
ꯍꯣ ꯍꯣꯏ ꯆꯨꯝꯃꯤꯗ
ꯑꯣꯖꯥ ꯇꯧꯕꯅ ꯈꯔ ꯅꯨꯡꯉꯥꯏꯌꯦ
ꯍꯣꯏ ꯍꯣꯏ ꯑꯣꯖꯥꯁꯨ ꯇꯧꯅꯤꯡꯉꯥꯏ
ꯇꯧꯋꯣ ꯅꯦꯛꯁ ꯌꯔꯗꯤ ꯍꯥꯏꯌꯦ ꯑꯩ ꯉꯝꯃꯔꯣꯏꯕ ꯋꯥꯏꯕ ꯌꯥꯝ ꯋꯥꯏꯌꯦ ꯔꯦꯁ ꯂꯩꯇꯦ
ꯑꯩꯗꯤ ꯅꯥꯒꯜꯂꯦꯕ ꯑꯗꯨꯒꯤ ꯌꯥꯗꯕ ꯃꯄꯥꯟꯗ ꯆꯠꯂꯁꯤꯔ ꯈꯟꯕꯅꯤꯗ ꯅꯦꯛꯁ ꯌꯔꯗꯩꯔ
ꯏꯁ ꯀꯅꯥꯗꯕꯅꯤꯗ ꯃꯄꯥꯟ ꯆꯠꯄꯁꯨ ꯃꯤꯡꯒꯤ ꯈꯛꯇꯅꯤ ꯅꯠꯇ꯭ꯔꯣ
ꯎꯝ ꯍꯥꯏꯗꯤ ꯃ ꯏꯁ ꯇ꯭ꯋꯦꯟꯇꯤ ꯐꯣꯔ ꯑꯥꯋꯥꯔꯁꯦ ꯂꯤꯁꯤꯡ ꯇꯔꯦꯠ ꯅꯤꯄꯥꯟ ꯈꯛꯇꯒꯤꯗꯤ ꯇꯟꯈ꯭ꯔꯕ
ꯃꯄꯥꯟꯗꯁꯨ ꯗꯨꯃꯥꯏ ꯇꯧꯕꯅꯤꯗ
ꯎꯝ ꯃꯄꯥꯟꯗꯗꯤ ꯑꯈꯣꯏ ꯑꯗꯨꯝ ꯆꯨꯁ ꯇꯧꯕꯁꯨ ꯌꯥꯏꯅ
ꯑꯩꯅ ꯍꯥꯏꯕꯗꯤ ꯏꯁꯂꯔꯤ ꯆꯥꯎꯔꯁꯨ ꯔꯦꯟꯒꯤ ꯀꯔꯤꯒꯤ ꯑꯗꯨ ꯗꯥꯗꯤ ꯑꯗꯨꯝ ꯆꯥꯎꯋꯦꯅ
ꯎꯝ ꯑ-ꯑꯗꯨꯗꯤ ꯑꯗꯨꯝ ꯏꯊꯥꯟꯇ ꯂꯩꯔꯣꯏꯗ
ꯔꯤꯂꯦꯇꯤꯞ ꯌꯥꯝ ꯂꯩꯌꯦꯕ
ꯑꯗꯨ ꯑꯣꯏꯔꯗꯤ
ꯑꯗꯨꯒ ꯑꯣꯖꯥ ꯑꯣꯏꯒꯦ ꯍꯥꯏꯔꯁꯨ ꯃꯣꯏ ꯑꯣꯀꯣꯃꯣꯗꯦꯁꯟ ꯑꯗꯨꯝ ꯄꯤꯌꯦ ꯃꯄꯥꯟꯗꯗꯤ
ꯑꯗꯨꯝ ꯆꯍꯤ ꯈꯨꯗꯤꯡ ꯁꯦꯂꯔꯤꯁꯤ ꯏꯟꯀ꯭ꯔꯤꯖ ꯇꯧꯋꯦ
ꯑꯖꯨꯅꯤ ꯈꯣꯏ ꯂꯩꯕꯗꯤ ꯏꯇꯥꯎꯗꯤ
ꯍꯥꯥ
ꯍꯨꯖꯤꯛ ꯍꯨꯖꯤꯛ ꯅꯪ ꯂꯩꯕ ꯃꯐꯝꯗꯤ ꯇꯥꯎꯗꯕ꯭ꯔꯣ
ꯇꯧꯋꯦꯗ ꯑꯗꯨ ꯑꯣꯏꯔꯁꯨ ꯀꯨꯏꯅ ꯆꯠꯀꯅꯤꯕ ꯍꯥꯏꯗꯤ ꯍꯟꯗꯛ ꯁꯦꯂꯔꯤ ꯏꯟꯀ꯭ꯔꯤꯁ ꯇꯧꯔꯗꯤ ꯑꯐꯇ꯭ꯔ ꯇꯨ ꯊ꯭ꯔꯤ ꯌꯔꯁꯀꯨꯝꯕ ꯑꯃꯨꯛ ꯍꯥꯠꯄ
ꯍꯥꯏꯕ ꯉꯝꯗꯦꯗ ꯃꯅꯤꯄꯨꯔꯒꯤꯗꯤ
ꯗꯨꯃꯥꯏꯅ ꯇꯧꯕꯅꯤ
ꯎꯝ
ꯁꯥꯏꯗꯦꯀꯣ
ꯍꯣꯏ ꯁꯥꯏꯌꯦ ꯑꯗꯨꯕꯨ ꯉꯁꯤꯁꯦ ꯈꯔ ꯐꯕ ꯃꯥꯜꯂꯦꯗ ꯉꯔꯥꯡꯗꯒꯤ
ꯍꯣ ꯑꯩꯅ ꯃꯄꯥꯟ ꯊꯣꯛ ꯊꯣꯛꯇꯕꯤꯒꯤꯅꯤ
ꯃꯄꯥꯥꯟ ꯊꯣꯛꯔꯗꯤ ꯁꯥꯃꯟꯕ
ꯔꯨꯝ ꯃꯅꯨꯡꯗ ꯈꯛꯇ ꯂꯩꯕꯒꯤ
ꯎꯝ ꯗꯨꯗꯤ ꯅꯪ ꯅꯊꯟꯇ ꯂꯩꯔꯗꯤ ꯅꯊꯟꯇ ꯆꯥꯛ ꯊꯣꯡꯕ ꯃꯥꯜꯂꯦꯅꯦ
ꯍꯣꯏ ꯍꯣꯏ ꯗꯨꯃꯥꯏꯟ ꯇꯧꯕꯅꯤ
ꯀꯩ ꯀꯩ ꯍꯤꯟꯖꯥꯡ ꯊꯣꯡꯕ꯭ꯔꯥ ꯅꯪꯗꯤ
ꯑꯁ ꯏꯀꯥꯏꯗ ꯗ ꯍꯩꯅꯒꯤꯆꯨ
ꯗꯥꯎꯒ ꯃꯈ
ꯑꯩꯁꯨꯅꯦ ꯏꯊꯟꯗ ꯂꯩꯕ ꯃꯇꯝꯗ ꯑꯗꯨꯝ ꯑꯌꯥꯝꯕ ꯀꯩꯅꯣ ꯑꯆꯥꯄꯣꯠ ꯑꯣꯏꯅ ꯆꯥꯏꯗ ꯑꯩꯗꯤ
ꯍꯣꯏ ꯑꯗꯨꯃꯥꯏꯅꯗꯤ ꯇꯧꯋꯦ ꯑꯗꯨ ꯄꯩꯁꯥ ꯌꯦꯟ ꯇꯤꯡꯉꯦꯕ ꯑꯗꯨꯃꯥꯏꯅ ꯇꯧꯕꯗꯣ
ꯎꯝ ꯇꯤꯡꯗꯤ ꯇꯤꯡꯉꯦ
ꯑꯗꯨꯒꯤ ꯁꯂꯧꯗꯗꯤ ꯆꯥꯛ ꯏꯟꯁꯥꯡ ꯐꯖꯅ ꯊꯣꯡꯔꯒ ꯆꯥꯕꯅꯥ ꯐꯥꯕ
ꯎꯝ ꯍꯛꯆꯥꯡꯁꯨ ꯐꯩꯅ ꯑꯗꯨꯅ
ꯍꯣꯏ ꯑꯇꯣꯞꯄ ꯆꯥꯗꯦ ꯑꯩ ꯆꯥꯛ ꯏꯟꯁꯥꯡ ꯉꯥꯛꯇꯅꯤ
ꯎꯝ ꯆꯥꯛ ꯆꯥꯗꯕ ꯃꯇꯝꯅ ꯌꯥꯝꯃꯒꯤ ꯑꯩꯗꯤ
ꯑꯁ ꯇꯨꯝꯅꯤꯡꯈ꯭ꯔꯦꯗ ꯍꯧꯖꯤꯛꯇꯤ
ꯋꯥꯀꯤꯡ ꯆꯠꯇꯕꯤꯗ ꯇꯨꯝꯒ꯭ꯔꯣ
ꯍꯟꯗꯛ ꯂꯣꯏꯔꯦꯍꯦ ꯁ꯭ꯃꯣꯛ ꯄꯥꯟꯁꯨ ꯊꯣꯛꯇꯕꯤꯗ ꯌꯨꯝ ꯈꯛꯇ ꯂꯩꯥꯕꯒꯤꯀꯣ
ꯎꯝ
ꯌꯥꯗꯦꯅ
ꯅꯪꯗꯤ ꯅꯊꯟꯗ ꯂꯩꯔꯗꯤ ꯑꯗꯨꯝ ꯋꯥꯛꯀꯤꯡ ꯆꯠꯂꯣꯅ
ꯆꯜꯂꯒ ꯍꯂꯛꯄꯗꯣ ꯆꯥꯡ ꯆꯥꯝ ꯊꯣꯡꯕꯗꯣ
ꯑꯥ
ꯎꯝ ꯇꯥꯟꯕꯅꯦ
ꯍ
ꯀꯣꯏꯅ ꯇꯥꯟꯕꯁ
ꯠꯟꯕꯁꯦ ꯎꯝ ꯆꯥꯛ ꯏꯟꯁꯥꯡ ꯊꯣꯡꯕꯅꯦꯕ ꯍꯨꯝ
ꯊꯣꯡꯗ꯭ꯔꯗꯤ ꯆꯥꯗꯦ
ꯊꯣꯡꯔꯗꯤ ꯆꯥꯏ
ꯑꯁ ꯈꯅꯥꯎꯁꯦ ꯌꯥꯗ꯭ꯔꯦꯗ ꯂꯣꯛ ꯈꯨꯕꯁꯦ ꯍꯥꯛ
ꯑꯩꯁꯨ ꯊꯦꯡ ꯊꯦꯡꯔ ꯏꯔꯨꯕꯒꯤ ꯂꯣꯛ ꯑꯗꯨꯝ ꯊꯨꯡ ꯅꯥꯕꯅꯤ
ꯍꯟꯗꯛꯁꯦ ꯃꯤ ꯅꯥꯕ ꯈꯛꯇ ꯆꯦꯛꯁꯤꯟꯖꯧ
ꯑꯗꯨꯒꯤ ꯍꯤꯞꯂꯒ ꯂꯩ ꯃꯥ
ꯍꯥ
ꯅꯪꯁꯨ ꯍꯤꯞ ꯍꯤꯞꯔꯒ ꯂꯩꯕ꯭ꯔꯥ ꯅꯪꯗꯤ ꯀꯔꯤ ꯇꯧꯔꯒ ꯂꯩꯕ꯭ꯔꯣ ꯍꯧꯖꯤꯛ
ꯑꯩꯗꯤ ꯑꯗꯨꯝ ꯑꯉꯥꯡꯍꯣꯏ ꯁꯪꯉꯦ ꯐ꯭ꯔꯤ ꯂꯩꯔꯗꯤ ꯇꯨꯝꯃꯦ ꯍꯧꯖꯤꯛꯇꯤ ꯇꯨꯝꯃ ꯂꯩꯕꯅꯦ ꯑꯉꯥꯡꯁꯤꯡ ꯃꯣꯢ ꯇꯨꯢꯁꯟ ꯆꯠꯈꯤꯕ
ꯅꯠꯇ꯭ꯔꯣ
ꯍꯌꯦꯡꯗꯤ ꯀꯥꯢ ꯆꯠꯀꯅꯤ
ꯌꯨꯝꯗꯣ ꯉꯥꯢꯕꯤꯕ
ꯑꯣ ꯅꯃꯥꯟꯅꯕ ꯍꯣꯢ ꯆꯠ ꯆꯠ ꯆꯠꯇ꯭ꯔꯣ ꯅꯪꯗꯤ
ꯑꯁ ꯉꯁꯤꯖꯨ ꯕꯖꯥꯔ ꯆꯠꯅꯤꯉꯥꯢ ꯀꯥꯎꯕꯅꯦ ꯑꯗꯨ ꯑꯣꯏꯔꯁꯨ ꯇꯟꯕꯒꯤ ꯑꯗꯨꯝ ꯆꯠꯇꯦ
ꯄꯩꯁꯥ ꯂꯩꯔꯗꯤ ꯄꯪꯆꯠ ꯆꯠꯄ ꯌꯥꯢ ꯄꯩꯁꯥ ꯂꯩꯇꯕꯒꯤꯗꯤ
ꯑꯠꯇꯩꯗꯤ ꯄꯨꯨꯁꯥ ꯂꯩ
ꯁꯥ ꯂꯩꯔ ꯁꯨ ꯆꯠꯇꯦ ꯎꯝ ꯍꯩꯅ ꯍ ꯆꯥꯅꯤꯡꯕ ꯂꯥꯢꯔꯖꯨ ꯑꯗꯨꯝ ꯑꯣꯗꯔ ꯑꯣꯗꯔ ꯇꯧꯔꯣ ꯅꯨꯄꯥ ꯃꯥꯟꯗꯤꯍꯦ ꯑꯣꯗꯔ ꯇꯧꯗꯣ
ꯑꯩꯁ ꯇꯟꯕꯅꯦ
ꯅꯨꯄꯤꯅ ꯑꯌꯥꯝꯕ ꯑꯣꯗꯔꯗꯤ ꯇꯧꯋꯤꯅ
ꯇꯧꯕ ꯇꯟꯕꯅꯦ ꯃꯄꯥꯟꯗꯨ ꯆꯥꯕꯗꯣ ꯍꯥꯎ
ꯅꯠꯇꯦ ꯀꯦ ꯑꯦꯐ ꯁꯤꯒꯨꯝꯕꯗꯤ ꯃꯄꯥꯟꯗ ꯆꯥꯕ ꯍꯥꯎꯇꯦ ꯁꯦꯡꯅ ꯃꯔ ꯃꯔꯨꯗꯣ ꯁꯥꯢꯕ ꯌꯥꯗꯦꯕ ꯃꯄꯥꯟꯗꯗꯤ
ꯍꯣꯢ ꯆꯨꯝꯃꯦ ꯍꯦ ꯍꯦ
ꯍ ꯁꯥꯢꯅꯤꯡꯉꯁꯨ ꯑꯗꯨꯝ ꯃꯤ ꯃꯃꯥꯡꯗ ꯁꯥꯢꯕ ꯌꯥꯗꯕꯒꯤ
ꯆꯨꯝꯃꯦ ꯑꯗꯨꯒꯤꯗꯤ
ꯌꯨꯝꯗꯗꯤ ꯄꯪꯁꯥꯢ ꯁꯥꯢꯕ ꯌꯥꯢꯑꯦꯅ ꯍꯣꯢ ꯍꯣꯢ ꯃꯔꯨ ꯐꯥꯎ ꯂꯣꯢꯁꯟꯕꯅꯦꯍꯦ ꯌꯨꯝꯗꯗꯤ
ꯀꯦꯞ ꯑꯦꯐ ꯁꯤꯅ
ꯑꯕꯗꯣ ꯑꯪ
ꯀ꯭ꯔꯤꯁꯄꯤ ꯆꯤꯛꯀꯦꯟꯁꯤꯡꯗꯣ ꯍꯥꯎꯋꯦꯗꯥꯢ ꯑꯃꯒꯤ
ꯑꯗꯨ ꯀꯥꯢꯗ ꯌꯣꯟꯕ꯭ꯔꯥ
ꯍꯥꯥ
ꯀꯦꯐꯦ ꯂꯣꯏꯅꯃꯛꯗ ꯊꯝꯒꯅꯦꯕꯥ
ꯑꯣ
ꯖꯨꯃꯤꯇꯣ ꯑꯦꯞꯁ ꯗꯣ ꯄꯥꯏꯔꯒ ꯑꯗꯨꯝ ꯌꯦꯡꯉꯣ
ꯎꯝ
ꯑꯍꯥꯎ ꯑꯍꯥꯎꯕ
ꯑꯍꯥꯎꯕ ꯃ ꯂꯩꯕꯅꯦ ꯑꯩꯗꯤ ꯀꯦꯛ ꯀꯦꯛꯀꯨꯝꯕꯁꯨ ꯄꯥꯝꯃꯦ
ꯍꯥꯥ
ꯑꯩꯗꯤ ꯀꯦꯛꯁꯨ ꯄꯥꯝꯃꯦꯕꯥ
ꯏꯁ ꯀꯦꯛꯀꯨꯝꯕꯗꯤ ꯇꯜꯂꯦ
ꯇꯜꯂꯤꯗ ꯀꯦꯛ ꯎꯃꯥ
ꯀꯦꯛꯒꯨꯝꯕꯗꯤ ꯑꯁ ꯅꯨꯄꯤꯁꯤꯡꯉ
ꯑꯁ ꯆꯥꯅꯨꯗ ꯀꯦꯛꯀꯨꯝꯕꯗꯤ ꯎꯝ ꯆꯤꯞꯁꯀꯨꯝꯕ ꯆꯣꯀ꯭ꯂꯦꯠꯀꯨꯝꯕ ꯄꯥꯝꯃꯦ
ꯁ꯭ꯋꯤꯠꯁ ꯑꯣꯏꯕꯁꯤꯡꯗꯤ ꯗꯨꯝ ꯆꯥꯅꯤꯡꯗꯦ ꯑꯩꯗꯤ
ꯃꯔꯛ ꯃꯔꯛꯇ ꯔꯣꯁꯒꯨꯂꯥꯁꯨ ꯄꯥꯝꯃꯤꯍꯦ
ꯑꯁ ꯍꯥ
ꯄꯥꯥꯛ ꯆꯥꯗꯦ ꯑꯩꯗꯤ ꯑꯗꯨꯒꯨꯝꯕꯗꯣ